ꯍꯜꯂꯣ
ꯍꯂꯣ
ꯆꯁꯥꯔꯕꯣ
ꯁꯔꯔꯤ
ꯀꯔꯤ ꯌꯦꯟꯁꯥꯡꯅꯣ
ꯉꯁꯤꯗꯤ ꯈꯥꯃꯦꯟ ꯀꯥꯡꯁꯣꯏ ꯆꯥꯏꯌꯦ ꯏꯁꯇꯔꯤ ꯀꯩ ꯃꯊꯦꯜ ꯇꯧꯔꯒꯦ
ꯑꯩꯈꯣꯏꯒꯤ ꯁꯣꯏꯕꯨꯝꯗꯣ ꯑꯣ ꯏꯔꯣꯟ ꯏꯔꯂ ꯑꯗꯨꯖꯔ
ꯑꯣ ꯁꯤꯁꯔꯒꯤ ꯚꯣꯏꯁꯁꯨꯣ ꯈꯇꯪ ꯄꯤꯛꯅ ꯇꯥꯏ ꯁꯤꯁꯔꯒꯤꯗꯨꯣ ꯏꯌꯥꯔꯐꯤꯁ
ꯍꯣꯏ ꯑꯗꯣ ꯑꯩ ꯑꯩꯒꯤ ꯑꯩꯒꯤ ꯏꯁꯄꯤꯀꯔꯗꯣ ꯈꯔ ꯅꯨꯡꯉꯥꯏꯇꯕꯀꯣ
ꯇꯥꯔꯦ ꯇꯥꯔꯦ ꯌꯥꯝ ꯀ꯭ꯂꯤꯌꯥꯔ ꯑꯣꯏꯔꯦ
ꯑꯗꯨꯒꯤ ꯑꯩꯗꯤ ꯑꯁꯣꯝꯗ ꯌꯥꯝ ꯂꯥꯎꯔꯒꯗꯤ ꯉꯥꯡꯉꯒ ꯂꯩ ꯝ ꯅ ꯁꯤꯗ
ꯑꯣ ꯑꯗꯨꯒꯤꯔꯥ ꯑꯩ ꯑꯩ ꯈꯪꯗꯗꯧꯕꯅꯤ ꯁꯤꯁꯦ
ꯍꯣꯏ ꯑꯩꯒꯤ ꯐꯣꯟꯁꯦ ꯈꯔ ꯕꯦꯔꯥ ꯂꯩꯕ ꯑꯗꯨꯏꯅꯤ
ꯍꯦꯡꯂꯤꯁ ꯒꯥꯏ ꯑꯣꯏꯔꯀꯥꯟꯗ ꯑꯃ ꯁꯤꯜꯂꯣꯀꯣ
ꯍ ꯑꯦꯗꯃꯥꯏ ꯇꯧꯇꯥꯔꯦ
ꯁꯤꯁꯇꯔ ꯑ ꯍꯥꯏꯕꯤꯌꯣ ꯑ ꯑꯩꯁꯦ ꯀ꯭ꯂꯥꯁ ꯑꯃ ꯌꯥꯎꯔꯝꯕꯅꯦ ꯁꯟꯗꯦꯒꯤ ꯑꯗꯨ ꯂꯣꯏ ꯃꯊꯪ ꯉꯥꯏꯔꯤ ꯑꯗꯨꯒ ꯁꯤꯁꯇꯔꯅ ꯉꯁꯥꯏ ꯑꯩꯁꯦ ꯀꯣꯜꯒꯤ ꯍꯥꯏꯔꯝꯕꯗꯨꯅ ꯅꯤꯡꯁꯤꯡꯉꯛꯄ ꯍꯗꯒꯤ ꯁ ꯁꯤꯁ ꯊꯒꯦ
ꯅꯝꯕꯔꯁꯦ ꯌꯥꯝꯃꯟꯕꯗꯨꯗ ꯀꯅꯥꯅꯣ ꯀꯔꯝꯕꯅꯣ ꯍꯥꯏꯕꯗ ꯑꯩ ꯅꯤꯡꯁꯤꯡꯕ ꯉꯝꯗ꯭ꯔꯕ ꯀꯣ
ꯑꯣ ꯀꯥꯏꯗꯦ ꯀꯥꯏꯗꯦ ꯁꯤꯁꯇꯔꯕꯨ ꯀꯩꯗꯧꯕꯤꯔꯝꯕꯅꯣ ꯍꯧꯖꯤꯛꯐꯣ
ꯑꯁ ꯑꯩꯗꯤ ꯑꯗꯨꯝ ꯑꯉꯥꯡ ꯇꯨꯝꯍꯜꯂꯒ ꯁꯨꯝ ꯐꯃꯨꯡꯗ ꯍꯤꯞꯄꯒ ꯂꯥꯛꯑꯦ ꯁꯣꯝꯗꯤ
ꯎꯝ ꯑꯩꯁꯦ ꯄꯣꯊꯥꯔꯝꯕꯅꯦ ꯍꯥꯏꯇꯥꯔꯦ ꯁꯤꯁꯇꯔꯁꯦ ꯀꯩꯅꯣ ꯑꯣꯏꯗꯣꯏꯔꯥ ꯃꯦꯔꯤꯠ ꯇꯧꯔꯨꯄ ꯑꯣꯏꯗꯣꯏꯔꯥ
ꯀꯩꯕ
ꯁꯤꯁꯇꯔꯁꯦ ꯀꯩꯅꯣ ꯑꯣꯏꯗꯣꯏꯕꯥ ꯍꯥꯏꯗꯤ ꯃꯦꯔꯤꯠ ꯑꯣꯏ ꯇꯧꯔꯝꯕ ꯑꯣꯏꯗꯣꯏꯕ
ꯑ ꯍꯣꯏ ꯍꯣꯏ ꯃꯦꯔꯤꯠꯅꯦ ꯑꯩ ꯏꯆꯥ ꯏꯆꯥ ꯅꯨꯄꯤ ꯑꯍꯨꯝ ꯂꯩꯔꯦ
ꯑꯣ ꯑꯣ ꯑꯣ ꯑꯗꯨꯗꯤ ꯑꯩꯈꯣꯏꯗꯒꯤꯗꯤ ꯈꯔ ꯁꯦꯅꯤꯌꯔꯗꯤ ꯑꯣꯏꯔꯝꯗꯧ ꯃꯥꯜꯂꯦ ꯍꯥꯏꯁꯤꯅꯗꯤꯀꯣ
ꯍꯣꯏ ꯑꯩ ꯑꯩꯗꯤ ꯇ꯭ꯋꯦꯟꯇꯤ ꯗꯤꯁ ꯏꯌꯥꯔ ꯇ꯭ꯋꯦꯟꯇꯤ ꯅꯥꯏꯟ ꯁꯨꯔꯦ
ꯏ ꯥꯏ ꯑꯣ ꯑꯩꯈꯣꯏꯗꯤ ꯌꯥꯝ ꯅꯧꯔꯤꯅ ꯁꯤꯁꯇꯔ ꯍꯥꯏꯗꯤ ꯇ꯭ꯋꯦꯟꯇꯤ ꯁꯤꯛꯁꯇꯒꯤ ꯋꯥꯟ ꯂꯦꯁ ꯑꯣꯏꯕꯅꯤꯇ ꯀꯥꯏꯔꯤ
ꯑꯗꯨꯗꯤ ꯆꯍꯤ ꯑꯍꯨꯝ ꯃꯔꯤꯗꯒꯤꯗꯤ ꯍꯥꯜꯂꯦꯀꯣ
ꯑꯣ ꯍꯜꯂꯤ ꯍꯜꯂꯤ ꯁꯤꯅ ꯍꯦꯛꯇ ꯀꯧ ꯇꯥꯕꯅꯤ ꯍꯜꯂꯕꯅꯤꯅ
ꯍ ꯌꯥꯔ ꯑꯗꯨꯀ
ꯍꯣꯏ ꯍꯣꯏ ꯏꯆꯦ ꯁꯨꯝ ꯋꯥꯔꯤ ꯁꯥꯗꯣꯛꯄ ꯍꯥꯏꯗꯨꯅꯤ ꯅꯠꯇ꯭ꯔꯥ
ꯑꯗꯣ ꯑ ꯕ꯭ꯔꯣꯗꯤ ꯀꯩꯅꯣ ꯏꯆꯤꯟ ꯏꯅꯥꯎ ꯀꯌꯥ ꯁꯨꯒꯦ
ꯏꯆꯤꯜ ꯏꯅꯥꯎ ꯑꯍꯨꯝ ꯁꯨꯏꯌꯦ ꯑꯩꯅ ꯂꯥꯁ ꯑꯣꯏꯗꯣꯏꯅꯦ ꯏꯆꯦ ꯑꯅꯤ ꯑꯃꯒ
ꯍꯧꯖꯤꯖꯤꯗꯤꯤ ꯀꯩ ꯀꯩ ꯍꯣꯠꯅꯔꯤꯒꯦ
ꯁꯤꯁꯦ ꯍꯧꯖꯤꯛꯀ ꯁꯨꯝ ꯀꯩꯅꯣꯁꯨ ꯑꯗꯨꯝ ꯑꯦꯛꯖꯥꯝꯒꯨꯝꯕꯁꯨ ꯑꯗꯨꯝ ꯊꯥꯔꯤ ꯑꯗꯨꯒ ꯄ꯭ꯔꯥꯏꯚꯦꯠ ꯀꯝꯄꯅꯤ ꯑꯗꯁꯨ ꯁꯨꯝ ꯊꯕꯛ ꯃꯆꯥ ꯑꯃ ꯁꯨꯝ ꯇꯧꯔꯒ ꯂꯩꯔꯤꯁꯦ
ꯑꯩ ꯐꯩ ꯑꯗꯨꯃꯥꯏꯅ ꯇꯧꯕꯄ ꯑꯗꯨꯝ
ꯑꯣ
ꯆꯦ ꯑꯁꯤꯁ ꯄꯨꯟꯁꯤꯁꯦ ꯌꯥꯝ ꯂꯥꯏꯅꯦꯗꯤ ꯍꯤꯡꯕ ꯉꯝꯗ꯭ꯔꯦꯅꯦꯀꯣ
ꯎ ꯃꯥꯅꯤꯁꯦ ꯄꯨꯟꯁꯤꯁꯦ ꯍꯦꯛꯇ ꯌꯥꯗꯦ
ꯎꯝ ꯊꯕꯛ ꯑꯝ ꯑ ꯐꯕ ꯇꯧꯗ꯭ꯔꯗꯤ ꯎꯄꯥꯏ ꯂꯩꯇꯦ
ꯑꯣ ꯆꯨꯝꯃꯤꯁꯦ ꯍꯥꯏꯗꯤ ꯄꯨꯟꯁꯤꯁꯦ ꯄꯩꯁꯥꯀꯤꯁꯨ ꯌꯥꯝꯅ ꯃꯊꯧ ꯇꯥꯏ
ꯃꯥꯅꯤ ꯃꯥ
ꯑꯗꯨꯗꯒꯤ ꯄꯩꯁꯥ ꯌꯥꯎꯗ꯭ꯔꯒꯗꯤ ꯋꯥꯈꯜ ꯅꯨꯡꯉꯥꯏꯕ ꯄꯨꯝꯅꯃꯛ ꯃꯥꯡꯉꯤ ꯍꯥꯏꯇꯥꯥꯔꯗꯤ ꯂꯩꯖꯩ
ꯑꯗꯨꯗꯅꯦꯦ ꯑꯗꯨ ꯃꯇꯝ ꯈꯨꯗꯤꯡꯗ ꯎꯝ ꯃꯇꯝ ꯈꯨꯗꯤꯡꯗ ꯑꯗꯨꯒ
ꯀꯩ ꯀꯩꯅꯣ ꯇꯧꯕ ꯈꯨꯗꯤꯡꯗ ꯄꯩꯁꯥ ꯉꯥꯛꯇꯅꯦꯕ ꯀꯣ ꯑꯗꯨ ꯄꯩꯁꯥꯅꯦ ꯈ꯭ꯋꯥꯏꯗꯒꯤꯗꯤ
ꯏꯆꯦꯗꯤ ꯀꯃꯥꯏ ꯀꯃꯥꯏ ꯇꯧꯔꯤꯒꯦ ꯑꯉꯥꯡ ꯑꯍꯨꯝꯁꯨ ꯁꯨꯔꯦ ꯍꯥꯏ ꯑꯗꯨꯝ ꯌꯥꯔꯤꯕꯣ ꯏꯆꯦꯒꯤꯗꯤ
ꯍꯣꯏ ꯑꯩꯗꯤ ꯑꯁ ꯑꯗꯨꯝ ꯑꯉꯥꯡ ꯁꯤꯟꯅꯔꯒ ꯑ ꯑꯩꯈꯣꯏꯅꯄꯥꯥ ꯊꯕꯈꯤ ꯆꯗ
ꯑꯥ
ꯀ ꯁꯦꯝ ꯑꯗꯨ ꯁꯥꯄ ꯑꯗꯨ ꯃꯉꯥꯏꯕ
ꯑꯣ ꯍꯣꯏꯗ ꯏꯆꯦ ꯏꯆꯦꯅ ꯌꯨꯝꯒꯤ ꯁꯣꯏꯗꯅꯕ ꯐꯖꯅ ꯇꯧꯔꯤꯗꯨ ꯜꯨ ꯑꯗꯨꯝ ꯏꯆꯦꯒꯤꯁꯨ ꯌꯥꯝꯅ ꯆꯥꯎꯕ ꯊꯕꯛ ꯑꯃꯅꯦ ꯍꯥꯏꯇꯥꯥꯔꯅꯤ ꯌꯨꯝꯗꯨꯒꯤꯗ ꯑꯗꯒꯤꯗꯤꯀꯣ ꯍꯧꯁꯦ ꯚꯣꯏꯁꯁꯦ ꯈꯇꯪ ꯑꯃꯨꯛ ꯄꯤꯛꯁꯟꯗ꯭ꯔꯕ ꯃꯥꯜꯂꯦ
ꯍꯣꯏ ꯐꯖꯅ ꯇꯥꯗ꯭ꯔꯕ ꯑꯃꯣ
ꯑ ꯎ ꯇꯥꯔꯦ ꯇꯥꯔꯦ ꯍꯧꯖꯤꯛ ꯈꯤꯇꯪ ꯂꯥꯞꯊꯣꯛꯈꯤꯒꯨꯝ ꯇꯧꯕꯀꯣ
ꯑꯩ ꯄꯣꯣꯟꯁꯤ ꯄꯨꯔꯥ ꯕꯦꯔꯥꯅꯤ ꯋꯥꯔꯤ ꯁꯥꯕ ꯐꯖꯅ ꯁꯥꯕ ꯌꯥꯗꯕꯅꯤ ꯑꯩꯅ ꯐꯣꯟ ꯇꯧꯔ ꯃꯈꯥꯏꯁꯦ ꯁꯨꯃꯥꯏꯅ ꯂꯣꯏ ꯍꯥꯏꯕꯅꯤ
ꯎꯝ ꯍꯣꯏ ꯈꯈꯤꯇꯪꯗꯤ ꯏꯆꯦꯒꯗꯣꯝꯇꯪꯗꯤ ꯄꯤꯛꯅ ꯇꯥꯔꯦ ꯁꯤꯦ ꯃꯥ ꯒꯔꯗ ꯈꯦ ꯁꯦꯡꯕ ꯇꯥꯏ
ꯌꯥꯝ ꯐꯖꯅ ꯇꯥꯕ ꯃꯔꯛ ꯃꯔꯛꯇ ꯑꯗꯨꯝ ꯃꯥꯡꯈꯤꯕ ꯑꯗꯨꯃꯥꯏꯅ
ꯑꯥ
ꯖꯅ ꯁꯤꯟꯗꯣ ꯆꯗꯤ ꯌꯥ
ꯎꯝ ꯏꯆꯦ ꯑꯃ ꯁꯤꯟꯗꯣꯛꯑꯁꯤ ꯏꯚꯥꯏꯗ ꯍꯥꯏꯕꯤꯔꯒꯦ
ꯑꯗꯣ ꯏꯃꯥ ꯕꯕꯥꯗꯤ ꯁꯨꯅ ꯂꯩꯔꯤ ꯅꯠꯇ꯭ꯔꯣ
ꯑ ꯍꯧꯖꯤꯛ ꯐꯥꯎꯒꯤꯗꯤ ꯁꯨꯅ ꯂꯩꯔꯤ ꯍꯥꯏꯇꯥꯔꯦ ꯏꯆꯦ ꯏꯆꯦ ꯍꯗꯤ ꯀꯩꯅꯣꯒ ꯇꯧꯕ꯭ꯔꯥ ꯏꯆꯦ ꯍꯗꯤ ꯑꯗꯨꯝ ꯂꯧꯒꯨꯝꯕꯁꯨ ꯑꯗꯨꯝ ꯎꯕ꯭ꯔꯥ
ꯑꯩꯈꯣꯏꯁꯦꯀꯣ ꯑꯩꯈꯣꯏꯁꯦ ꯑꯩꯈꯣꯏꯁꯨꯦ ꯇꯝꯄꯥꯛꯇ ꯂꯩꯕꯅꯤꯅ ꯑꯩꯈꯣꯏ ꯑꯩꯈꯣꯏ ꯑꯩꯈꯣꯏ ꯅꯨꯄꯥꯒ ꯑꯩꯈꯣꯏꯗꯤ ꯀꯩꯅꯣ ꯂꯧꯗꯤ ꯀꯨꯝꯁꯤꯗꯤ ꯁꯨꯗ꯭ꯔꯦ ꯑꯗꯨꯒ ꯑꯥꯗ ꯏꯅꯦꯝꯕꯣꯛꯅ ꯑꯗꯨꯝ ꯂꯧ ꯃꯆꯥ ꯑꯃ ꯏꯁꯤꯡꯒꯤ ꯇꯤꯜꯍꯧ ꯇꯝꯄꯥꯛꯂꯧ ꯃꯆꯥ ꯑꯃ ꯎꯔꯒ ꯂꯩꯕꯀꯣ ꯑꯗꯣ ꯃꯥꯅ ꯌꯦꯡꯁꯤ ꯁꯤꯜꯂꯒ ꯂꯩꯔꯦ ꯑꯩꯈꯣꯏꯗꯤ ꯑꯩꯈꯣꯏ ꯅꯨꯄꯥꯅꯗꯤ ꯑꯗꯨꯝ ꯑꯁꯤꯗ ꯀꯝꯄꯅꯤ ꯃꯆꯥꯗꯨꯗ ꯊꯕꯛ ꯌꯥꯎꯔꯒ ꯑꯗꯨꯝ ꯄꯩꯁꯥ ꯇꯥꯕꯤꯕ ꯍꯥꯏꯕ ꯇꯥꯔꯦ ꯑꯉꯥꯡꯁꯤꯡ ꯃꯤꯀ ꯀꯥꯔꯃꯤꯀ
ꯑꯣ ꯑꯗꯨꯗꯤ ꯐꯥꯏꯗꯤ ꯄꯥꯏꯁ ꯑꯗꯨ
ꯑꯗ ꯂꯩꯔꯤꯗꯤ ꯊꯕꯛ ꯁꯨ ꯄ ꯐꯪꯗꯦꯕ
ꯃꯥꯅꯤ ꯃꯥꯅꯤ ꯆꯨꯝꯃꯤꯁꯦ ꯑꯗꯨꯁꯨ ꯍꯥꯏꯗꯤ ꯈꯦꯠꯅꯕ ꯈꯔ ꯑꯗꯨꯝ ꯂꯩꯔꯝꯒꯅꯤꯁꯦ ꯑꯩꯈꯣꯏꯒꯤꯁꯨ ꯆꯀꯣ
ꯑꯣ ꯇꯥꯔꯕꯣꯏꯁꯦ
ꯍꯣꯏ ꯇꯥꯏꯦ
ꯑꯣ ꯏꯆꯦ ꯀꯩ ꯀꯝꯄꯅꯤꯗ ꯂꯩꯔꯤꯅꯣ ꯏꯚ ꯏꯚꯥꯏ ꯍꯥꯏꯒꯗ꯭ꯔꯥ
ꯑꯩꯈꯣꯏ ꯅꯨꯄꯥꯁꯦ
ꯑꯥ
ꯀꯩꯅꯣꯗ ꯑꯗꯨꯝ ꯑꯔꯥꯏ ꯑꯔꯥꯏꯕꯨ ꯊꯕꯛ ꯁꯨꯕ ꯍꯥꯏꯕ ꯇꯥꯔꯦ ꯃꯤꯅ ꯀꯥꯎ ꯀꯧꯕ ꯃꯐꯝꯗ ꯀꯣ ꯊꯕꯛ ꯑꯃꯈꯛꯇ ꯁꯨꯗꯦꯕꯀꯣ ꯁꯉꯥꯏꯒꯝ ꯑꯅꯤꯗꯨꯗ ꯌꯥꯎꯕ
ꯑꯣ ꯁꯉꯥꯏ ꯁꯥꯔꯚꯤꯁꯁꯀꯤꯗꯨ ꯅꯠꯇꯣꯏꯁꯦ
ꯍꯗꯣꯏ ꯃꯥ
ꯑꯣ ꯍꯣꯏꯁꯦ ꯌꯥꯝ ꯐ ꯃꯥꯅꯤ ꯃꯣꯏꯒꯤꯁꯨ ꯑꯗꯨꯝ ꯐꯖꯅ ꯑꯗꯨꯝ ꯃꯅꯤꯄꯨꯔ ꯁꯥꯔꯚꯤꯁ ꯇꯧꯕ ꯃꯥꯜꯂꯦ ꯁꯨꯝ ꯎꯕ ꯀꯥꯟꯗ ꯀꯣ
ꯍꯣꯏ
ꯑꯗꯨ ꯋꯥꯕꯗꯤ ꯋꯥꯔꯕꯅꯦ ꯑꯗꯨꯕꯨ ꯎꯄꯥꯏ ꯂꯩꯇꯦ ꯍꯧꯖꯤꯛꯇꯤ ꯑꯩꯈꯣꯏ ꯆꯞ ꯆꯥꯅ ꯄꯨꯟꯁꯤ ꯑꯆꯨꯞꯄ ꯁ꯭ꯀꯨꯜꯕ ꯂꯩꯗꯕꯅꯤꯅꯦ ꯑꯔꯥꯏ ꯑꯔꯥꯏꯕꯗꯣ ꯑꯗꯨꯝ ꯁꯨꯕ ꯍꯥꯏꯇꯥꯔꯦ
ꯃꯥꯅꯤ ꯃꯥꯅꯤꯁꯦ ꯀꯩꯁꯨ ꯀꯥꯏꯗꯦ ꯍꯤꯡꯅꯕꯒꯤ ꯄꯨꯟꯁꯤ ꯂꯥꯟꯊꯦꯡꯅꯕꯗ ꯑꯉꯝꯕ ꯁꯨꯕ ꯇꯥꯕꯅꯤꯅ ꯁꯦ
ꯑ
ꯎ ꯄꯩꯁꯥꯁꯨ ꯄꯩꯁꯥ ꯄꯥꯏꯗꯕꯁꯨ ꯌꯥꯗꯕꯅꯤꯅ ꯊꯣꯛꯇꯕꯁꯨ ꯌꯥꯗꯕꯅꯤꯅ ꯑꯗꯨꯝ ꯏꯆꯦ ꯑꯗꯨꯝ ꯑꯩꯈꯣꯏꯁꯨ ꯍꯤꯡꯅ ꯍꯤꯡꯗꯒ ꯑꯗꯨꯝ ꯑꯪ ꯑꯐꯪꯕ ꯇꯧꯕ ꯑꯗꯨꯃꯥꯏꯅ ꯑꯩꯈꯣꯏꯁꯤꯁꯨ ꯑꯩꯈꯣꯏꯁꯨ ꯑꯗꯨꯝ ꯌꯥꯅ ꯌꯥꯅꯕ ꯇꯧꯔꯤ ꯍꯥꯏꯇꯥꯥꯔꯅꯤꯁꯦ
ꯕ ꯕ ꯔꯥꯏꯕ ꯃꯇꯝꯝ ꯁꯣꯔꯒ ꯂꯩꯔꯦ ꯃꯆꯥ ꯃꯁꯨꯨꯒꯤꯗ ꯑꯃ ꯈꯜꯂꯕꯀꯣ
ꯏꯆꯦ ꯁꯦꯟ ꯇꯥꯟꯕꯗꯅꯤ ꯄꯩꯁꯥ ꯀꯩꯅꯣ ꯇꯧꯔꯤꯗꯕꯅꯤꯁꯦ ꯏꯀꯥꯏꯕ ꯌꯥꯕꯣꯠꯇꯦ ꯏꯆꯦ ꯏꯀꯥꯏꯔꯤꯉꯩꯗ ꯄꯩꯁꯥ ꯊꯣꯛ ꯏꯀꯥꯏꯔꯒ ꯄꯩꯁꯥ ꯊꯣꯛꯏꯗꯤ ꯁꯔꯨꯛ ꯏꯀꯥꯏꯒꯤ ꯗꯕꯤꯗ ꯄꯩꯁꯥ ꯊꯣꯛꯈꯤꯕꯅ ꯁ ꯐꯕ꯭ꯔꯥ ꯈꯜꯂꯤꯁꯦ ꯀꯣ
ꯑꯗꯣ ꯈꯤꯇꯪ ꯑꯣꯏꯔꯁꯨ ꯑꯩꯅ ꯐꯤ ꯁꯥꯕꯒꯨꯝꯕ ꯑꯩꯅ ꯈꯤꯇꯪ ꯑꯣꯏꯔꯁꯨ ꯃꯥꯒꯤ ꯃꯇꯦꯡ ꯄꯥꯡꯕ ꯉꯝ ꯈꯔ ꯀꯣꯝꯗꯧꯕ ꯑꯗꯨꯁꯨ ꯉꯝꯗ꯭ꯔꯦꯕ ꯑꯩ ꯑꯣ ꯑꯒꯤꯀ ꯂꯩꯔꯃꯤ
ꯑꯣ ꯏꯆꯦꯒꯤꯗꯤ ꯆꯍꯤ ꯀꯌꯥꯃꯨꯛꯇꯤ ꯁꯨꯔꯒꯦ ꯏꯆꯦꯒꯤ ꯑꯉꯥꯡꯈꯩꯁꯦ
ꯑꯣ ꯃꯥꯏ ꯃꯁꯦ ꯑꯅꯤꯁꯦ ꯑꯃꯗꯨꯅ ꯀ꯭ꯂꯥꯁ ꯑꯃꯗꯨꯅ ꯆꯍꯤ ꯀꯨꯝꯁꯤ ꯗꯤꯁ ꯌꯔꯁꯤ ꯅꯣꯕꯦꯝꯕꯔ ꯌꯥꯎꯔꯗꯤ ꯁꯤ ꯁꯤꯒꯤ ꯃꯄꯜꯁꯤ ꯇꯧꯔꯦꯕ ꯀꯣ ꯑꯗꯣ ꯑꯃꯗꯨꯗ ꯁꯚꯦꯟ ꯁ ꯇꯧꯔꯦ ꯃꯥꯁꯤꯅ ꯆꯍꯤ ꯐꯥꯕꯗ ꯉꯥꯏꯔꯤ ꯆꯍꯤ ꯑꯃ ꯐꯥꯕꯗ ꯉꯥꯏꯔꯤ
ꯑꯣ ꯏꯆꯦ ꯏꯆꯦ ꯀ ꯑꯗꯨꯗꯤ ꯅꯨꯄꯥꯅ ꯀꯌꯥ ꯑꯣꯏꯅꯣ ꯅꯨꯄꯤꯅ ꯀꯌꯥ ꯑꯣꯏꯅꯣ
ꯑꯩ ꯅꯨꯄꯥ ꯄꯣꯛꯇꯤꯌꯦ ꯅꯨꯄꯤ ꯃꯆꯥ ꯉꯥꯛꯇꯅꯦ
ꯑꯣ ꯑꯗꯨꯗꯤ ꯅꯨꯄꯤ ꯉꯥꯛꯇ ꯑꯣꯏꯔꯤꯅꯤꯁꯦ ꯑꯗꯨꯗꯤ
ꯏꯁꯣꯔꯅ ꯄꯤꯔ ꯄꯤꯕꯗꯣ ꯑꯗꯨꯝ ꯂꯧꯔꯦ
ꯍꯣꯏ ꯇꯣꯏꯁꯦ ꯁꯨꯝ ꯅꯨꯄꯥꯁꯨ ꯌꯥꯎꯖꯔꯛꯄꯁꯨ ꯌꯥꯏꯗ ꯇꯨꯡꯗ ꯀꯧꯁꯦ
ꯍꯧꯖꯤꯛꯀꯤ ꯃꯇꯝ ꯅꯨꯄꯤ ꯈꯥꯏꯗꯨ ꯅꯨꯄꯥ ꯈꯥꯏ ꯅꯨꯄꯥ ꯅꯨꯄꯤ ꯅꯨꯄꯥ ꯀꯌꯥ ꯍꯥꯏꯗ꯭ꯔꯦꯕꯀꯣ ꯆꯝ
ꯃꯥꯅꯤ ꯃꯥꯅꯤ ꯁꯦꯟ ꯏꯁꯣꯔꯒꯤ ꯂꯥꯏꯕꯛꯁꯨ ꯃꯈꯥꯏ ꯄꯣꯟꯕꯅꯤꯅ ꯅꯨꯄꯥ ꯉꯥꯛꯇ ꯂꯩꯒꯅꯤ ꯍꯥꯏꯕꯁꯨ ꯌꯥꯄꯠꯇ ꯏꯆꯦ ꯏꯆꯦꯗꯨꯗꯤ ꯀꯩ ꯃꯊꯦꯜ ꯇꯧꯔꯦ ꯍꯥꯏꯕꯅꯣ
ꯀꯩꯕ
ꯑ ꯏꯆꯦꯍꯣꯏꯒꯤ ꯅꯨꯡꯗꯥꯡꯒꯤ ꯀꯩ ꯃꯊꯦꯜ ꯇꯧꯔꯒꯦꯅ ꯍꯥꯏꯕ
ꯑꯩꯈꯣꯏꯗꯤ ꯁꯣꯏꯕꯨꯝ ꯏꯔꯣꯜꯂꯒ ꯆꯥꯔꯦꯁꯦ
ꯑꯣ ꯁꯤ ꯑꯣ ꯀꯣꯏꯗꯤꯦ ꯃꯨꯏꯅ ꯍꯥꯎꯒꯗꯧꯒꯤꯅꯦꯅꯗꯤ
ꯉꯁꯥꯏ ꯑꯌꯨꯛꯇ ꯑꯣ ꯑꯣ ꯑ ꯑꯣ ꯁꯥꯥ ꯈꯤꯇꯪ ꯂꯧꯔꯒ ꯑꯗꯨꯝ ꯃꯤꯛꯁ ꯇꯧꯔꯒ ꯆꯥꯕꯗꯣ ꯑꯗꯣ ꯍꯧꯖꯤꯛ ꯅꯨꯡꯗꯥꯗꯤ ꯑꯗꯨꯝ ꯏꯔꯣꯜꯂꯒ ꯆꯥꯔꯦ
ꯑꯣ ꯌꯥꯏ ꯌꯥꯏꯁꯦ ꯑꯗꯨꯝ ꯍꯥꯎꯕꯅꯤ ꯐꯩꯕꯣꯛ ꯆꯥꯕꯁꯨ ꯑꯗꯨꯝ
ꯊꯥꯎꯕꯒꯔ ꯀ ꯁꯔꯦ ꯍꯥꯏ
ꯃꯥꯅꯦ ꯃꯥꯅꯤ ꯆꯦ ꯅꯣꯡꯐꯥ ꯁꯟꯗꯦꯗꯤ ꯀꯩꯅꯣ ꯆꯦ ꯅꯣꯡ ꯐꯥꯗ ꯑꯍꯥꯎꯕ ꯆꯥꯕꯗꯤ ꯀꯩꯁꯨ ꯀꯥꯏꯗꯦ
ꯑꯗꯨꯝ ꯆ ꯆ ꯑꯦꯁꯥ ꯃꯜꯂꯁꯨꯣ ꯑꯗꯨꯝ ꯀꯩꯅꯣ ꯅꯣꯡꯃꯗꯣ ꯏꯟꯁꯥꯡ ꯅꯥꯄꯤ ꯆꯥꯕꯗꯨ ꯍꯩꯅꯔꯛꯇ꯭ꯔꯦꯕꯀꯣ ꯑꯉꯥꯡꯁꯤꯡꯁꯦ ꯑꯗꯨꯒ ꯑꯍꯥꯎꯕꯁꯤꯇꯥꯥꯗꯗꯤ ꯆꯥꯕ ꯍꯩꯔꯛꯇ꯭ꯔꯦꯕ
ꯏꯆꯦꯕꯗꯨ ꯑꯍꯕꯁꯨ ꯄꯤꯖꯈꯤꯕꯗꯣ ꯁꯣꯏꯗꯤ ꯁꯣꯏ ꯐꯠꯇꯤ ꯐꯠꯇꯕꯅꯤꯁꯦ ꯑꯉꯥꯡꯗꯣ ꯑꯍꯥꯎ ꯑꯍꯥꯎꯕꯔꯁꯨ ꯍꯩꯅꯕꯗꯣ
ꯅꯨꯡꯁꯤꯌꯦꯦꯅ ꯅꯨꯡꯁꯤꯌꯦꯦ ꯍꯥꯏꯅ ꯄꯣꯝꯕꯤꯕꯤꯖꯥꯕꯁꯨ ꯌꯥꯗꯕ
ꯃꯥꯅꯦ ꯃꯥꯅꯤ ꯁꯤ ꯑꯉꯥꯡꯒꯤ ꯍꯦꯜꯒꯤꯁꯨ ꯌꯦꯡꯗ ꯌꯥꯄꯠꯇꯦ
ꯑꯗꯣ ꯦꯒ ꯋꯥꯔꯤꯁꯨ ꯁꯃ ꯂꯩ
ꯍ ꯍꯣꯏꯗꯤ ꯏꯆꯦ ꯑꯗꯨꯝ ꯊꯂꯛ ꯊꯣꯂꯛꯄ ꯑꯗꯨꯝ ꯁꯥꯕ ꯍꯥꯏꯗꯣꯏꯅꯤ ꯏꯆꯦ ꯑꯣꯏꯗꯤꯦ ꯑꯉꯥꯡ ꯆꯦꯟꯕꯅꯤꯅ ꯀꯩꯅꯣꯒꯗꯤ ꯍꯟꯗꯛꯀꯤ ꯃꯇꯥꯡꯁꯤ ꯌꯦꯡꯕꯗꯤ ꯐꯪꯉꯝꯗꯧ ꯃꯥꯟꯗ꯭ꯔꯦ ꯋꯥꯔꯜ ꯀꯞꯀꯗꯤ
ꯑꯁ ꯑꯩꯈꯣꯏꯒꯤ ꯋꯥꯀꯥꯞ ꯀꯌꯥ ꯌꯦꯡꯗꯦꯗ ꯑꯩꯗꯤ ꯑꯗꯨꯝ ꯅꯣꯡꯃꯗ ꯑꯩꯅ ꯉꯁꯤꯗꯤ ꯌꯦꯡꯒꯅꯤ ꯍꯥꯏꯅ ꯌꯦꯡꯉꯁꯨ ꯁꯦꯀꯦꯟ ꯍꯥꯐ ꯑꯗꯨꯝ ꯇꯥꯈ꯭ꯔꯗꯤ ꯇꯨꯝꯕ ꯃꯉ ꯂꯩ ꯇ ꯃꯃꯦ
ꯃꯥꯅꯦ ꯃꯥꯅꯦ ꯑꯍꯤꯡꯒ ꯑꯣꯏꯔꯦ ꯑꯗꯨꯝ ꯏ ꯆꯦ ꯇꯨꯡꯅꯤꯡꯕꯗꯁꯨ ꯑꯣꯏꯕꯅꯤꯅ
ꯍꯣꯏ ꯑꯗꯨꯗꯤ ꯑꯌꯨꯛꯇ ꯁꯥꯟꯅꯕ ꯑꯣꯏꯔꯁꯨ ꯁ꯭ꯀꯨꯜ ꯀꯥꯕ ꯃꯇꯝ ꯀꯩ ꯀꯩ ꯊꯕꯛ ꯁꯤꯟꯕ ꯃꯇꯝ ꯑꯣꯏ ꯑꯣꯏꯕꯤꯒꯀꯣ
ꯅꯤꯁꯦ
ꯑꯗꯨ ꯅꯣꯏꯗꯤ ꯌꯦꯡꯂꯕꯅꯤꯀꯣ
ꯎꯝ ꯁꯤꯁꯨ ꯑꯍꯤꯡꯗꯤ ꯍꯡꯗ꯭ꯔꯦ ꯍꯥꯏꯕꯗꯤ ꯇꯨꯝꯕ ꯈꯣꯠꯄ ꯍꯥꯏꯕꯁꯨ ꯀꯥꯏꯕꯁꯨ ꯄꯥꯝꯗꯕꯅꯤꯅ ꯑꯉꯟꯕꯒꯤꯗꯤ ꯑꯗꯨꯝ ꯌꯦꯡꯕ ꯌꯥꯕꯒꯤ ꯑꯗꯨꯝ ꯏꯆꯦ ꯌꯦꯡꯉꯦ
ꯑ
ꯑꯗꯣ ꯑꯍꯤꯡ ꯑꯩꯈꯣꯏꯁꯨ ꯊꯕꯛ ꯆꯠꯄꯅꯤꯁꯦ ꯀꯩꯅꯣ ꯁꯤꯤꯇꯣꯛ ꯍꯌꯦꯡ ꯊꯕꯛꯇ ꯑꯃꯨꯛ ꯀꯥꯏꯔꯛꯀꯅꯤꯅ ꯑꯊꯦꯡꯕꯈꯩꯗꯤ ꯑꯝꯇ ꯌꯦꯡꯗ꯭ꯔꯦꯁꯦ ꯑꯗꯨꯝ ꯑꯌꯨꯛꯇ ꯇꯥꯕꯒꯨꯝꯕ ꯅꯨꯡꯗꯥꯡ ꯈꯔ ꯉꯟꯅ ꯇꯥꯕꯒꯨꯝꯕꯗꯤ ꯑꯗꯨꯝ ꯌꯦꯡꯉꯦ
ꯑꯗꯣ ꯑꯗꯨꯕꯨꯗꯤ ꯀꯔꯝꯕ ꯀꯔꯝꯕ
ꯇꯧꯕ
ꯏꯆꯦ ꯑꯗꯨꯝ ꯀꯩꯅꯣ ꯑꯗꯨꯝ ꯇꯧꯋꯦ ꯑꯩꯈꯣꯏ ꯑꯥꯔꯖꯦꯟꯇꯤꯅꯥꯔꯣꯝꯗ ꯑꯗꯨꯝ ꯇꯧꯔꯦ ꯏꯆꯦ
ꯣꯗꯁꯤ ꯌꯥ
ꯏꯆꯦꯒꯤ ꯈꯣꯟꯖꯦꯜꯧ ꯃꯥꯡꯈꯥꯏ
ꯍꯣꯏ ꯃꯣꯃ
ꯏꯆꯦꯒꯤ ꯈꯣꯟꯆꯦꯜꯁꯦ ꯅꯨꯡꯁꯤꯠ ꯁꯤꯠꯄꯗꯧꯅ ꯀꯣꯏꯆꯦꯜ
ꯑꯗꯨꯃꯥꯏꯅ ꯇꯧꯋꯦ ꯅꯨꯡ ꯁꯤ ꯁꯤꯕꯒꯨꯝꯕ
ꯑ ꯑꯗꯨꯗꯤ ꯇꯔ
ꯑꯗꯨ ꯌꯥꯝ ꯌꯥꯝꯈ꯭ꯔꯦꯕ
ꯃꯥꯅꯤ ꯃꯥꯅꯤꯁꯦ ꯑꯗꯨꯝ ꯍꯥꯏꯗꯤ ꯁꯤ ꯁꯤꯅꯤ ꯃꯤꯒꯤ ꯑꯄꯥꯝꯕ ꯁ꯭ꯋꯥꯏꯁꯦ ꯂꯩꯔꯦ ꯍꯧꯖꯤꯗꯤꯔ